ꯍꯜꯂꯣ
ꯇꯥꯔꯕꯣ
ꯇꯥꯏ
ꯎꯝ ꯀꯩꯒꯤꯅꯣ ꯍꯨꯖꯤꯛ ꯄꯠꯂꯥꯎ ꯇꯠꯈ꯭ꯔꯤꯗꯨꯕꯣ
ꯈꯪꯗꯦ ꯑꯩꯁꯨ
ꯑꯩꯗꯤ ꯅꯪꯅ ꯀꯛꯄ꯭ꯔꯥꯅ ꯈꯜꯂꯒꯥ
ꯑꯦ ꯃꯔꯝ ꯂꯩꯇꯦ ꯑꯩꯅ ꯀꯛꯅꯕꯒꯤ
ꯑꯗꯨꯅꯦ ꯑꯩꯁꯨ ꯃꯔꯝ ꯂꯩꯇꯦ
ꯑꯥ ꯅꯣꯏꯗꯤ ꯆꯤꯛ ꯆꯥꯛ ꯏꯟꯁꯥꯡꯒꯗꯣ ꯆꯥꯛ ꯏꯟꯁꯥꯡꯒ ꯊꯣꯡꯉꯕꯣ
ꯊꯣꯡꯗ꯭ꯔꯤꯌꯦ ꯃꯩ ꯃꯨꯠꯈꯤꯕꯒꯤꯅꯦ ꯃꯩ ꯂꯥꯛꯇꯕꯒꯤ ꯑꯩꯈꯣꯏ ꯍꯧꯖꯤꯛ ꯊꯣꯡꯗ꯭ꯔꯤ
ꯑꯝ
ꯍꯣꯁꯇꯦꯜꯗꯗꯤ ꯒ꯭ꯌꯥꯁꯁꯨ ꯑꯩꯈꯣꯏꯗ ꯄꯨꯔꯛꯇꯦꯕ ꯑꯗꯨꯒꯤ
ꯑꯣ ꯅꯣꯏ ꯍꯣꯁꯇꯦꯜ ꯅꯣꯏ ꯍꯣꯁꯇꯦꯜ ꯂꯩꯕ꯭ꯔꯣ
ꯎꯝ ꯎꯝ ꯎꯝ
ꯑꯠꯆꯥ ꯑꯠꯆꯥ ꯀꯣꯂꯦꯖ ꯀꯥ ꯍꯥꯏꯔꯣ
ꯍꯣꯏ ꯀꯣꯂꯦꯖ ꯀꯥꯔꯤꯌꯦ ꯀꯣꯂꯦꯖ ꯅꯠꯇꯦ ꯌꯨꯅꯤꯚꯔꯁꯤꯇꯤ ꯀꯥꯔꯤꯌꯦ
ꯑꯣ ꯁꯤꯅꯤꯌꯔꯅꯤ ꯑꯗꯨꯗꯤ
ꯑ ꯅꯪ ꯀꯣꯂꯦꯖ ꯀꯥꯔꯤꯔꯣ ꯇꯝꯃꯤꯕ꯭ꯔꯣ
ꯎꯝ ꯇꯥꯔꯦꯅꯦ
ꯎꯝ ꯀ꯭ꯂꯥꯁ ꯀꯌꯥ ꯀꯩ ꯇꯝꯃꯤꯕ
ꯑꯩꯁꯦ ꯑꯥꯔꯠꯁꯇꯅꯦ ꯑꯣꯅꯔꯁꯇ ꯍꯤꯁꯇ꯭ꯔꯤ ꯇꯧꯋꯦ
ꯗꯦꯝꯗꯥ
ꯎꯝ
ꯑꯣ ꯑꯩꯁꯨ ꯃꯥꯜꯂꯦꯕ ꯗꯤ ꯑꯦꯝꯗ
ꯌꯥꯝ ꯍꯥꯏꯅ
ꯑ ꯁꯨꯝ ꯃꯥꯟꯕꯩ ꯋꯥꯅꯤꯅ ꯆꯨꯝꯃꯝꯕꯗꯣ ꯑꯩꯅ ꯃꯥꯜꯂꯨꯕꯗꯨꯗ
ꯎꯝ
ꯎꯝ ꯅꯣꯏꯅ ꯑꯥ ꯔꯦꯟꯇ ꯂꯩꯔꯤꯔꯣ
ꯑꯣ
ꯑꯣ
ꯍꯦꯟꯅ ꯂꯩꯕꯅꯦ ꯑꯣ ꯏꯃꯥꯟꯅꯕꯒ
ꯅꯣꯏꯗꯤ ꯆꯥꯛ ꯏꯁꯤꯡꯗꯤ
ꯑꯩꯈꯣꯏ ꯑꯗꯨꯝ ꯊꯣꯡꯕꯅꯦ
ꯀꯔꯝ ꯀꯥꯟꯗ ꯊꯣꯡꯉ ꯀꯔꯝ ꯀꯥꯟꯗ ꯆꯥꯗꯣꯏꯣ ꯍꯧꯖꯤꯛꯐꯥꯎ ꯂꯦꯡꯈꯠꯇ꯭ꯔꯤꯗꯨꯅ
ꯑꯁ ꯀꯩꯅꯣ ꯒꯦꯁꯅꯤꯅ ꯑꯗꯨꯝ ꯉꯥꯏꯍꯥꯛꯇꯅꯤꯗ ꯊꯣꯡꯕ ꯍꯧꯔꯗꯤ
ꯑꯣ
ꯆꯥꯛ ꯊꯣꯡꯉꯕꯨ ꯏꯁ ꯀꯔꯤꯅꯣ ꯌꯥꯝ ꯂꯥꯏꯕꯗꯨꯕꯨ
ꯍꯣꯏꯗ ꯍꯣꯏꯗ ꯀ꯭ꯂꯥꯁ ꯆꯠꯂꯣꯏꯗ꯭ꯔꯣ꯫
ꯑꯩꯈꯣꯏ ꯁꯝꯃꯔ ꯚꯦꯀꯦꯁꯟ ꯁꯨꯇꯤ ꯄꯤꯌꯦ꯫
ꯑꯣ ꯑꯣ ꯑꯣ ꯌꯥꯝ ꯅꯨꯡꯉꯥꯏꯖꯥꯠꯅꯤꯅ꯫
ꯅꯨꯡ ꯅꯨꯡꯉꯥꯏꯕꯅꯦ ꯑꯩꯈꯣꯏꯁꯦ ꯀꯣꯂꯦꯖ ꯀꯥꯕ ꯍꯧꯔꯒ꯫ ꯑꯗꯨꯒ ꯑꯃꯨꯛ ꯁꯨꯇꯤ ꯄꯤꯑꯌꯦ ꯑꯁ ꯕꯤꯠ ꯂꯩꯇꯦ꯫
ꯅꯪ ꯌꯨꯝꯗꯒ ꯆꯠꯇ꯭ꯔꯣ ꯅꯪꯗꯤ ꯕꯦꯀꯦꯁꯟꯗꯣ꯫
ꯆꯠꯇꯦꯗ ꯆꯠꯅꯤꯡꯗꯦ꯫
ꯀꯩꯒꯤ꯫
ꯑꯣꯍꯣ ꯁꯤꯗ ꯑꯗꯨꯝ ꯂꯩꯔꯒ꯫ ꯀꯩ ꯍꯥꯏꯁꯤꯔ ꯎꯝ ꯑꯩꯁꯦ ꯕꯣꯜꯁꯨ ꯁꯥꯟꯕ ꯕꯣꯜꯁꯨ ꯁꯥꯟꯅꯩꯑꯌꯦꯕ ꯑꯩꯁꯦ꯫
ꯎꯝ꯫
ꯑꯗꯨꯒꯤ ꯁꯤꯗ ꯁꯥꯟꯅꯕ ꯀꯩ ꯍꯥꯏꯁꯤꯔꯥ꯫ ꯈꯔ ꯀꯩ ꯍꯥꯏꯁꯤꯔꯦ ꯏꯁꯥ꯫ ꯑꯣ ꯍꯣ ꯑꯩ ꯑꯦꯛꯁꯄ꯭ꯂꯦꯟ ꯇꯧꯕ ꯍꯩꯇ꯭ꯔꯦꯅꯦ ꯑꯇꯩꯂꯣꯟꯗ꯫
ꯑꯦꯁ ꯇꯧꯔꯣ ꯇꯧꯔꯣ ꯇꯧꯔꯣ꯫
ꯍꯩꯇ꯭ꯔꯦꯅꯦ ꯀꯔꯤ ꯍꯥꯏꯁꯤꯔꯥ꯫ ꯏꯁꯥ ꯁꯦꯝꯕꯒꯨꯝꯕꯗꯣ ꯎꯝ ꯑꯗꯨꯒꯨꯝꯕꯗꯣ ꯇꯧꯋꯦꯅ ꯇꯧꯕ꯫
ꯑ ꯁꯥꯟꯅꯔꯒ꯫
ꯎꯝ꯫
ꯑꯣ ꯍꯣ ꯍꯣ꯫
ꯑꯗꯨꯃꯥꯏꯅ ꯇꯧꯒꯦ ꯇꯧꯕ꯫ ꯅꯣꯏꯗꯤ ꯅꯣꯏꯗꯤ ꯃ꯫ ꯃꯅꯤꯄꯨꯔ ꯌꯨꯅꯤꯚꯔꯁꯤꯇꯤ ꯑꯣꯏꯕ꯭ꯔꯣ꯫
ꯑꯣꯏ ꯑꯣꯏꯌꯦ꯫
ꯑꯠꯆꯥ ꯂꯥꯞꯄꯦꯅꯦ ꯑꯗꯨꯗꯤ
ꯀꯥꯏꯗꯒꯤ ꯀꯩꯅꯣ ꯂꯥꯛ
ꯑꯦꯝ ꯌꯨꯗꯨ ꯑꯦꯝ ꯌꯨꯗꯨ ꯅꯠꯇ꯭ꯔꯣ
ꯃꯥꯅꯦ ꯃꯥꯅꯦ
ꯑꯗꯨꯅꯦ ꯌꯥꯝ ꯂꯥꯞꯄꯦ
ꯅꯣꯏꯗꯒꯤꯔꯥꯕ
ꯎꯝ
ꯎꯝ ꯅꯣꯏ ꯌꯨꯝ ꯌꯥꯝ ꯂꯥꯞꯄ꯭ꯔꯣ
ꯑꯩꯈꯣꯏꯁꯦ ꯕꯤꯁꯅꯨꯄꯨꯔ ꯔꯣꯝꯗꯏꯅꯦ
ꯎꯝ ꯏꯁꯨ ꯌꯥꯝ ꯂꯥꯞ
ꯗꯨꯒꯤ ꯂꯥꯕꯇꯦ ꯁꯨꯂꯥꯕ ꯂꯥꯞꯇꯦ
ꯑꯗꯨꯒ ꯅꯪꯅ ꯌꯥꯝ ꯂꯥꯞꯄꯦ ꯍꯥꯏꯗꯣ
ꯑꯣꯍꯣ ꯑꯩꯅ ꯍꯥꯏꯗꯤ ꯑꯩꯅ ꯍꯧꯖꯤꯛ ꯂꯩꯔꯤꯕ ꯃꯐꯝ ꯑꯦꯝ ꯌꯨ ꯐꯥꯎ ꯆꯠꯀꯗꯕꯁꯦ ꯂꯥꯞꯄꯦꯕ ꯈꯔꯕꯨꯗꯤ ꯂꯥꯞꯇ꯭ꯔꯣ
ꯍꯣꯏ ꯑꯩꯈꯣꯏꯒꯤ ꯑꯗꯨꯝ ꯆꯠꯂꯦꯗꯥ ꯑꯗꯖꯨ ꯂꯁꯨꯨ ꯀꯩꯁꯨ ꯍꯣꯏ ꯂꯥꯛꯄ ꯈꯪꯗꯦꯍꯦ ꯏꯌꯧꯗ ꯌꯧꯕ ꯄꯣꯠꯅꯤꯅ ꯑꯩꯗꯤ ꯂꯥꯞꯄꯦ ꯍꯥꯏꯅ ꯈꯟꯗꯕ ꯑꯗꯨꯒꯤ
ꯑꯣ ꯑꯣ
ꯑꯩꯈꯣꯏꯗꯤ ꯑꯩꯗꯤ ꯆꯩꯔꯥꯎ ꯆꯤꯡꯒꯤ ꯃꯈꯥꯗꯅꯦ ꯂꯩꯕ
ꯑꯣ ꯑꯣ ꯑꯣ ꯑꯣ ꯀꯗꯥꯏꯋꯥꯏ ꯖꯒꯥꯗꯅꯣ
ꯎꯝ ꯃꯣꯏ ꯁꯤ ꯌꯨꯝꯅꯥꯝ ꯂꯩ ꯀꯥꯏ ꯂꯩꯕꯂꯣ
ꯆꯤꯡ ꯃꯈꯣꯡ ꯃꯤ ꯀꯨꯝꯕ ꯀꯩꯀꯥ ꯂꯩꯕꯗꯣ
ꯑꯣ ꯑꯗꯨꯒꯤ ꯃꯅꯨꯡ ꯑꯗꯨꯗꯨꯒꯤ ꯃꯅꯨꯡ ꯈꯔ ꯆꯪꯒꯅꯤ ꯑꯗꯨ ꯂꯩꯔꯦ
ꯑꯣ ꯑꯗꯣ ꯃꯅꯨꯡꯗꯒꯤ ꯑꯃꯁꯨ ꯋꯥꯔꯤ ꯁꯥꯟꯅꯔꯝꯃꯦꯕ ꯑꯩꯗꯣ ꯃꯥꯗꯤ ꯀꯣꯂꯦꯖ ꯀꯣꯂꯦꯖ ꯅꯠꯇꯦ ꯑꯦꯛꯖꯥꯝ ꯀꯩꯀꯥ ꯊꯥꯕꯒꯤ ꯂꯩꯕꯅꯦ ꯍꯥꯏꯌꯦ
ꯑꯠꯆꯥ
ꯑꯗꯨꯗ ꯔꯦꯟꯇ ꯂꯩ ꯍꯥꯏꯌꯦ ꯃꯥꯁꯨ
ꯑꯣ ꯑꯩꯁꯨ ꯀꯣꯂꯦꯖ ꯀꯥꯏꯔꯤꯁꯦ ꯕꯣꯁ ꯁꯥꯟꯅꯅꯤꯡꯉꯥꯏ ꯀꯥꯏꯔꯤꯅꯦ ꯑꯩꯗꯤ
ꯑꯣ ꯀꯣꯂꯦꯖ ꯀꯣꯂꯦꯖ ꯂꯥꯏꯔꯤꯛ ꯇꯝꯕꯒꯤ ꯅꯠꯇꯕ
ꯀꯩꯅꯣ ꯂꯥꯏꯔꯤꯛꯁꯨ ꯇꯝꯃꯤꯅꯦ ꯌꯥꯗꯕꯒꯤ ꯇꯝꯂꯤꯅꯦ ꯀꯩꯅꯣ
ꯑꯦ ꯗꯥꯏꯔꯦꯛ ꯍꯦꯛꯇ ꯍꯥꯏꯅꯦ ꯅꯪ ꯂꯩ ꯇꯝꯅꯤꯡꯗ꯭ꯔꯣ ꯍꯥꯏꯁꯦ
ꯇꯝꯅꯤꯡꯗꯕꯒꯨꯝ ꯇꯝꯅꯤꯡꯕꯒꯨꯝ ꯇꯧꯋꯦ ꯍꯥꯏꯗꯤ ꯏꯟꯇ꯭ꯔꯦꯁꯁꯦ ꯀꯌꯥ ꯑ ꯕꯣꯜꯗꯒꯤꯅ ꯏꯟꯇꯔꯦꯁ ꯌꯥꯝꯃꯦꯕ ꯑꯩ
ꯑꯣ ꯑꯣ ꯅꯪ ꯐꯖꯅ ꯄ꯭ꯔꯣꯐꯦꯁꯅꯦꯜ ꯑꯣꯏꯅ ꯁꯥꯟꯅꯕ꯭ꯔꯣ
ꯑꯩꯁꯦ ꯁꯅꯕ ꯍꯥꯏꯁꯦ ꯑꯗꯨꯝ ꯎꯝ ꯗꯤꯁꯇ꯭ꯔꯤꯛꯒꯨꯝꯕ ꯀꯣ ꯑꯁꯤ ꯑꯟꯗꯔ ꯁꯚꯦꯟꯇꯤꯟ ꯐꯤꯐꯇꯤꯟꯒꯨꯝꯕ ꯃꯅꯤꯄꯨꯔꯒꯤꯁꯨ ꯑꯗꯨꯝ ꯁꯥꯟꯅꯕ ꯆꯠꯂꯦ
ꯑꯣ
ꯃꯅꯤꯄꯨꯔꯒꯤ ꯑꯟꯗꯔ ꯐꯤꯐꯇꯤꯟ ꯏꯁ꯭ꯀ꯭ꯋꯥꯠꯇ ꯌꯥꯎꯔꯝꯃꯦ ꯑꯩꯁꯦ ꯑꯩ ꯀ꯭ꯂꯥꯁ ꯏꯂꯚꯦꯟ ꯀꯥꯔꯤꯉꯩꯗꯀꯣ
ꯎꯝ ꯎꯝ ꯎꯝ ꯌꯥꯝ ꯐꯩꯌꯦ
ꯈ꯭ꯋꯥꯡ ꯁꯣꯛꯄꯗꯒꯤ ꯀꯩ ꯍꯥꯏꯁꯤꯔꯥ ꯑꯗꯨꯗꯒꯤ ꯑꯩꯅ ꯔꯦꯁ ꯇꯧꯕꯗꯣ
ꯎꯝ
ꯑꯗꯨꯗꯒꯤ ꯂꯣꯏ ꯆꯥꯏꯈ꯭ꯔꯦ ꯇꯧꯔꯤꯁꯦ ꯏꯟꯖꯨꯔꯤꯗꯒꯤ꯫ ꯀꯦꯔꯤꯌꯔꯁꯤ ꯃꯥꯡꯗꯧꯔꯦ꯫
ꯐꯖꯔꯛꯀꯅꯤꯗ ꯅꯪ ꯑꯁꯥꯟꯅꯕꯗ ꯁꯣꯛꯈ꯭ꯔꯤꯔꯣ꯫
ꯑꯧ ꯁꯥꯟꯅꯕꯗ ꯁꯣꯛꯄꯅꯦ꯫
ꯑꯣ ꯀꯌꯥꯝ ꯀꯨꯏꯔꯕ꯫
ꯏꯞ ꯕꯣꯜ ꯎꯝ ꯆꯍꯤ ꯑꯅꯤ ꯑꯍꯨꯝ ꯑꯅꯤꯗꯤ ꯐꯥꯔꯦ ꯑꯍꯨꯝ ꯐꯥꯗꯧꯔꯦ ꯍꯟꯗꯛ꯫ ꯆꯍꯤ ꯂꯣꯏꯔꯗꯤ꯫
ꯑꯣ ꯑꯣ
ꯃꯤ ꯈ꯭ꯋꯥꯡꯗ ꯃꯣꯏꯒꯤ ꯈꯨ ꯍꯥꯏꯕ꯭ꯔꯥ ꯅꯤꯗꯣ꯫ ꯑꯗꯨꯅ ꯁꯨꯔꯝꯕꯅꯦ꯫
ꯑꯇꯣꯞꯄꯒꯤ ꯑꯦꯅꯤꯃꯤ ꯍꯥꯏꯇꯥꯔꯦ ꯑꯍꯤ꯫
ꯑ ꯑꯣꯄꯣꯅꯦꯟꯅ ꯑꯣꯄꯣꯅꯦꯟ ꯑꯩꯈꯣꯏ ꯕꯤꯁꯅꯨꯄꯨꯔꯒꯤ꯫ ꯕꯤꯁꯅꯨꯄꯨꯔꯒꯤ ꯑꯟꯗꯔ ꯁꯕꯦꯟꯇꯤꯟ ꯗꯤꯁꯇ꯭ꯔꯤꯛ ꯏꯟꯑ ꯏꯟꯇꯔ ꯗꯤꯁꯇ꯭ꯔꯤꯛꯀꯤ ꯁꯥꯟꯅꯕꯗ ꯑꯗꯨꯗ꯫
ꯑꯣ
ꯑꯗꯨ ꯁꯥꯟꯅꯕꯗ꯫
ꯑꯗꯨꯗꯒꯤ ꯅꯪ ꯑꯗꯨꯝ ꯁꯥꯟꯅꯗ꯭ꯔꯦ꯫
ꯎꯝ ꯄꯣꯊꯥꯈ꯭ꯔꯦꯕ ꯍꯥꯏꯗꯤ ꯊ꯭ꯔꯤ ꯃꯟꯁꯀꯨꯝꯕ ꯒꯦꯞ ꯂꯩꯈ꯭ꯔꯦꯕ ꯑꯩꯗꯣ꯫
ꯎꯝ ꯎꯝ
ꯑꯗꯨꯒ ꯑꯃꯨꯛ ꯁꯅꯥꯏ ꯑꯦꯡꯀꯜ ꯑꯃꯨꯛ ꯁꯣꯛꯑꯦ ꯌꯥꯗ꯭ꯔꯦ ꯍꯧꯖꯤꯛ꯫ ꯎꯝ ꯅꯍꯥꯟ ꯁꯥꯟꯅꯕꯗꯨꯁꯨ ꯑꯦꯡꯀꯜ ꯁꯣꯛꯇꯅ ꯍꯧꯖꯤꯛ ꯂꯩꯔꯤꯅꯦ꯫
ꯑꯩꯌꯥ
ꯉꯔꯥꯡꯁꯨ ꯁꯥꯟꯅꯕ ꯆꯠꯇꯦ ꯑꯦꯡꯀꯜ ꯁꯣꯛꯄ꯫
ꯀꯌꯥꯝ ꯊꯤꯅ ꯁꯣꯛꯀꯦ꯫
ꯑꯁ ꯎꯝ ꯆꯠꯄꯗ ꯑꯗꯨꯝ ꯄꯥꯟꯕ ꯖꯥꯠꯇꯣ ꯈꯪꯕ꯭ꯔꯥ꯫
ꯑꯣ ꯑꯣ ꯑꯣ ꯅꯥꯕꯗꯣ꯫
ꯀꯩꯅꯣ ꯄ꯭ꯔꯦꯁꯔ ꯌꯥꯝ ꯄꯤ ꯌꯥꯗꯕꯀꯣ ꯈꯣꯡ ꯁꯤ ꯂꯦꯐ ꯁꯥꯏꯗꯁꯤ꯫
ꯑꯣ ꯅꯪ ꯌꯦꯡ ꯌꯦꯡꯗ꯭ꯔꯕꯣꯗꯣ꯫
ꯑꯁꯤꯒꯨꯝꯕꯗꯨꯗꯤ ꯌꯦꯡꯕꯗ ꯐꯗꯦꯕ ꯑꯑꯥꯏꯁꯇꯣ ꯈꯪꯕ꯭ꯔꯥ꯫
ꯎꯝ ꯎꯝ ꯎꯝ
ꯎꯝ ꯑꯥꯏꯁꯇꯣ ꯂꯨꯞꯄ꯭ꯔꯗꯤ ꯑꯗꯨꯝ ꯐꯥꯕꯅꯦ ꯁꯤꯗꯤ꯫
ꯂꯨꯞꯄꯨ ꯌꯥꯗ꯭ꯔꯣ ꯑꯗꯨꯗꯤ꯫
ꯑꯣꯍꯣ ꯑꯩꯈꯣꯏ ꯃꯐꯝꯁꯦ ꯑꯥꯏꯁ ꯊꯐꯝ ꯃꯐꯝ ꯂꯩꯇꯦ꯫ ꯌꯨꯝ ꯌꯨꯝꯗ ꯑꯣꯏꯔꯗꯤ ꯊꯝꯕ ꯌꯥꯕ꯫ ꯁꯤꯗꯗꯤ ꯈꯪꯅꯕꯁꯨ ꯂꯩꯇꯦ꯫
ꯈꯪꯅꯕ ꯂꯩꯇ꯭ꯔꯁꯨ ꯑꯗꯨꯝ ꯗꯨꯀꯥꯟꯒꯨꯝꯕꯗ ꯂꯩꯗꯅ ꯑꯗꯩꯗ ꯑ ꯈꯔ ꯂꯩꯔꯒꯗꯤ ꯈꯔ ꯂꯧꯖꯒꯦ ꯈꯣꯠꯀꯦ ꯍꯥꯏꯕꯁꯨ ꯌꯥꯏꯗꯅ ꯑꯗꯒꯤ ꯍꯥꯏꯗꯤ ꯁꯤꯡꯉꯁꯨ ꯍꯥꯏꯗꯤ ꯑꯣꯗꯔ ꯇꯧꯔꯁꯨ ꯌꯥꯏꯗꯅ ꯍꯥꯏꯗꯤ ꯁꯦꯝꯕꯤꯌꯣ ꯈꯣꯠꯂꯣ ꯍꯥꯏꯅ꯫
ꯎꯝ ꯑꯗꯣ ꯍꯥꯏꯕꯗꯣ ꯇꯟꯕ꯫
ꯑꯗꯨꯝ ꯅꯥꯔꯒꯦ ꯁꯤꯅꯦꯕ ꯅꯪ ꯈꯥꯡꯉꯒꯦ ꯁꯤꯅꯦꯕ꯫
ꯑꯗꯨꯝ ꯅꯥꯔꯒ ꯃꯊꯟꯇ ꯑꯃꯨꯛ ꯐꯥꯕꯅꯦ ꯑꯗꯨꯒ ꯑꯃꯨꯛ ꯁꯥꯟꯅꯕꯅꯦ꯫
ꯑꯣꯑꯣ ꯉꯥꯏꯔ ꯂꯩꯗꯣꯏꯅꯤꯅꯦ ꯑꯗꯨꯗꯤ꯫
ꯎꯝ ꯑꯝꯃꯨꯛ ꯅꯥꯏꯌꯦ ꯑꯝꯃꯨꯛ ꯄꯣꯊꯥꯒꯅꯤ ꯑꯃꯨꯛ ꯁꯥꯟꯅꯒꯅꯤ ꯑꯃꯨꯛ ꯁꯣꯛꯑꯦ ꯃꯨꯛꯀꯨꯠ꯫ ꯊꯥꯒꯅꯤ ꯇꯧꯕꯗ ꯑꯗꯨꯒꯤꯅꯦ ꯌꯥꯗꯔꯦ ꯍꯥꯏꯌꯦ꯫
ꯌꯦꯡꯉ ꯌꯦꯡꯉꯒ ꯁꯥꯟꯅꯧꯑꯣ ꯁꯣꯛꯇꯅꯕ꯫
ꯑꯩꯈꯣꯏꯗꯤ ꯏꯟꯖꯨꯔꯤ ꯇꯧꯕ ꯅꯍꯥꯅ ꯏꯟꯖꯨꯔꯤ ꯇꯧꯕꯗꯒꯤ ꯑꯩꯈꯣꯏꯗꯤ ꯀꯩ ꯍꯥꯏꯁꯤꯔꯥ ꯕꯣꯜ ꯁꯥꯟꯅꯕꯗꯒꯥꯁꯦ ꯀꯩ ꯍꯥꯏꯁꯤꯔꯥ ꯎꯝ ꯎꯝ꯫ ꯀꯟꯅ ꯁꯥꯟꯅꯗ꯭ꯔꯦꯕ ꯑꯩꯈꯣꯏꯗꯤ ꯑꯩꯈꯣꯏꯗꯤ ꯑꯗꯨꯝ ꯀꯟꯇ꯭ꯔꯣꯜ ꯇꯧꯔꯒ ꯁꯥꯟꯅꯩꯌꯦꯕꯀꯣ꯫
ꯎꯝ
ꯑꯩꯈꯣꯏꯗꯤ ꯈꯪ꯭ꯅꯕꯅꯤꯅ ꯃꯣꯏ ꯑꯁꯤ ꯕꯣ ꯁꯨꯞꯁꯅꯥ ꯁꯥꯟꯅꯗꯕ ꯃꯤꯒ ꯁꯥꯟꯅꯕꯗꯅꯦ ꯁꯣꯛꯏꯁꯦ ꯁꯤ ꯃꯣꯏ ꯇꯔꯪꯒꯤ ꯄꯣꯅꯤꯒ꯭ꯔꯥꯎꯟꯗ ꯁꯒꯣꯜ ꯂꯣꯏꯕ ꯃꯐꯝꯗꯣ
ꯀꯥꯏꯗ
ꯇꯔꯨꯡ ꯃꯅꯨꯡ ꯄꯣꯅꯤ ꯒ꯭ꯔꯥꯎꯟꯗꯣ ꯈꯪꯕ꯭ꯔꯥ ꯁꯒꯣꯜ ꯑꯣꯏꯕꯗꯣ
ꯈꯪꯗꯦ
ꯁꯒꯣꯜꯒ ꯊꯧꯕꯗꯣ ꯎꯝ ꯇꯔꯨꯡ ꯃꯅꯨꯡ ꯆꯪꯗꯕꯅꯦ ꯄꯣꯅꯤ ꯒ꯭ꯔꯥꯎꯟꯗꯣ ꯆꯩꯔꯥꯎ ꯆꯤꯡꯗꯒꯤ ꯈꯔ ꯆꯪꯉꯗꯤ ꯂꯩꯕꯅꯦ
ꯑꯣ ꯈꯪꯗ꯭ꯔꯤꯌꯦ ꯑꯩꯗꯣ ꯑꯗꯨꯅꯅꯦ
ꯑꯗꯨꯕꯨꯏꯗ ꯁꯅꯥꯅꯕꯗ ꯃꯤ ꯌꯥꯝꯃꯤꯕ
ꯑꯥ
ꯁꯅꯕꯁꯨ ꯍꯩꯑ ꯁꯅꯕ ꯍꯩꯗꯕꯁꯨ ꯌꯥꯎꯋꯦ ꯑꯗꯨ ꯃꯣꯏꯒ ꯁꯅꯕꯗ ꯁꯣꯛꯄꯅꯦꯕ
ꯎꯝ
ꯀꯌꯥ ꯄꯪꯀꯥꯎ ꯋꯥꯀꯥꯋꯦ ꯄꯪꯆꯦꯟ ꯆꯦꯜꯂꯦ ꯀꯥꯏꯁꯤꯅ ꯌꯥꯒꯤꯔꯣ ꯑꯗꯨꯕꯨ
ꯍꯣꯏ ꯑꯗꯨꯕꯨꯗꯤ
ꯎ ꯁꯨꯨꯞ ꯁ ꯁꯅꯗꯕ ꯁꯅꯥꯕ ꯑꯁ ꯌꯥꯝ ꯁꯣꯀꯅꯦ ꯍ ꯔꯐꯅꯦ ꯁ ꯈꯪꯗꯦ ꯐꯣꯅꯦꯁꯨ ꯈꯪꯗꯦ ꯕꯧꯂꯕꯨ ꯀꯥꯎ ꯐꯕꯗꯤ ꯌꯥꯔꯦ ꯃꯣꯏꯗꯤ
ꯍꯣꯏ ꯍꯣꯏ ꯍꯣꯏ
ꯌꯥꯗꯦ ꯌꯥꯗꯦ ꯌꯥꯗꯦ
ꯐꯖ ꯐꯖꯅ ꯌꯦꯡꯉ ꯁꯥꯟꯅꯔꯣ ꯑꯗꯨꯑꯣꯏꯁꯨ ꯃꯣꯏꯗꯒꯤ ꯈꯔ ꯉꯥꯛꯇ ꯁꯦꯡꯇꯣꯛꯒ ꯈꯔ ꯂꯥꯞꯄ ꯊꯣꯛꯑꯒ
ꯍꯦꯍꯦ ꯑꯗꯨꯗꯗꯤ ꯀꯌꯥ ꯁꯅꯥꯕ ꯆꯠꯇ꯭ꯔꯦ ꯍꯧꯖꯤꯛꯄꯨꯗꯤ ꯍꯈꯣꯏ ꯗꯤ ꯑꯃꯔꯣꯝꯗ ꯑꯗꯨꯝ ꯁꯥꯅꯕ ꯆꯠꯂꯦ
ꯑꯣ ꯑꯦ ꯅꯪ ꯀ꯭ꯂꯥꯁ ꯆꯠꯄꯗꯤ ꯈꯣꯡꯗ ꯑꯗꯨꯝ ꯆꯠꯂꯦ ꯁꯤꯁꯇꯔ
ꯑꯥ ꯆꯠꯄ ꯗꯨꯗꯤ ꯀꯔꯤ ꯍꯥꯏꯁꯤꯔꯥ ꯒꯥꯔꯤꯅ ꯑꯗꯨꯝ ꯆꯠꯂꯦꯀꯣ ꯂꯨꯄꯥ ꯇꯔꯥ ꯂꯧꯋꯦ ꯍꯦ ꯍꯦ ꯌꯥꯝ ꯅꯛ ꯄꯅꯦ ꯑꯩ ꯂꯩꯕꯁꯦ ꯀꯨꯂꯁ ꯌꯥꯝ ꯅꯛꯄ ꯅꯦꯕ ꯑꯥ
ꯍꯦ ꯍꯦ ꯍꯦ ꯍꯦ ꯍꯦ ꯎꯝ
ꯀꯩꯅꯣ ꯅꯣꯏꯁꯦ ꯌꯥꯝ ꯌꯥꯝ ꯅꯨꯡꯉꯥꯏꯕ ꯃꯥꯜꯂꯦꯗ
ꯑꯣ ꯑꯩ ꯏꯃꯥꯟ ꯅꯕꯤ ꯑꯩꯒꯤ ꯔꯨꯝꯃꯦꯠ
ꯑꯠꯆꯥ
ꯎ ꯅꯣꯛꯁꯜ ꯂꯛꯄ ꯃꯥꯗꯣ ꯑꯩꯅ ꯋꯥꯔꯤ ꯁꯥꯟꯅꯔꯒ
ꯑꯣ ꯑꯠꯆꯥ ꯆꯥ
ꯑꯗꯨꯒꯤ ꯅꯤꯗ
ꯑꯣ ꯑꯣ ꯅꯣꯏꯗꯤ ꯉꯁꯤ ꯀꯔꯤ ꯊꯕꯛ ꯇꯧ ꯒꯅꯤ
ꯉꯁꯤꯖꯦ ꯀ꯭ꯂꯥꯁꯇꯤ ꯂꯩꯌꯦ
ꯑꯆꯥ
ꯇꯔꯥꯃꯥ ꯇꯔꯥꯃꯥꯊꯣꯏ ꯗꯒꯤꯔꯣ ꯇꯔꯥꯗꯒꯤꯔ ꯀꯩꯅꯣ ꯂꯩꯕꯅꯦ
ꯎꯝ
ꯑꯗꯣ ꯆꯠꯅꯤꯡꯗ꯭ꯔꯦ ꯋꯦꯗꯔꯁꯦ
ꯑꯗꯨꯅꯦ ꯋꯦꯗꯔꯁꯤꯅ ꯃꯄꯥꯟ ꯐꯥꯎ ꯊꯣꯛꯅꯤꯡꯅꯤꯡꯗꯦ
ꯎꯝ ꯑꯗꯨ ꯃꯩꯁꯨ ꯂꯥꯛꯇꯦ
ꯑꯩꯁꯨ ꯍꯨꯔꯦꯟ ꯕꯨꯗꯤ ꯃꯍꯥꯕꯂꯤ ꯆꯠꯅꯤꯡꯉꯥꯏ ꯂꯩꯌꯦ
ꯀꯩꯗꯧꯕꯅꯣ ꯍꯥꯏꯖꯦ
ꯑꯣꯍꯣ ꯏꯅꯥꯎꯄꯤ ꯊꯕꯛ ꯇꯧꯕ
ꯏꯆꯟꯅꯨꯄꯤ ꯍꯥꯏꯌꯣ
ꯑꯣ ꯍꯣ
ꯑꯣ ꯀꯩ ꯊꯕꯛꯅꯣ
ꯑꯪꯀꯜ ꯑꯪꯀꯜꯒꯤ ꯃꯆꯥ ꯈꯪꯗꯦ ꯃꯥꯗꯣ ꯊꯕꯛ ꯇꯧꯅꯤꯡꯕ ꯃꯥꯜꯂꯦ ꯄꯥꯔꯠ ꯇꯥꯏꯝꯒꯨꯝꯕꯒ ꯃꯥꯁꯨ ꯀꯣꯂꯦꯖ ꯀꯥꯕꯅꯦꯕ ꯑꯗꯨꯕꯨ ꯃꯥꯒꯤ ꯀꯣꯂꯦꯖꯇꯤ ꯔꯤꯒꯨꯂꯔ ꯅꯠꯇꯕ ꯃꯣꯗꯔꯟ ꯀꯣꯂꯦꯖꯇꯣ ꯈꯪꯉꯦꯅ ꯍꯥꯞꯄ ꯄ꯭ꯔꯣꯝꯄꯥꯛ ꯀꯤꯗꯣ ꯑꯗꯨꯗꯣ ꯑꯗꯨꯗꯣ ꯀꯥꯕ ꯑꯃ
ꯎꯝ
ꯄꯥꯔꯠ ꯇꯥꯏꯝ ꯇꯧꯋꯦ ꯍꯥꯏꯌꯦ ꯑꯩꯗꯤ ꯄꯥꯔꯠ ꯇꯥꯏꯝ ꯖꯣꯕ ꯀꯥꯟꯅ ꯁꯨꯞꯄꯝ ꯁꯨꯞꯇꯧ ꯇꯧꯅꯤꯡꯗꯦ ꯑꯩꯗꯤ ꯕꯤꯠ ꯂꯩꯇꯦ
ꯅꯪ ꯄꯩꯁꯥ ꯄꯥꯏꯔꯝꯅꯤ ꯑꯗꯨꯅꯅꯦ
ꯀꯥꯏꯗ ꯄꯥꯏꯕꯅꯣꯗ ꯕꯤꯠ ꯂꯩꯇꯦ ꯑꯩꯗꯤ ꯑꯩꯒꯤ ꯍꯣꯕꯤ ꯅꯠꯇꯦ
ꯎꯝ ꯑꯗꯣ ꯃꯤ ꯃꯤꯒꯤ ꯑꯄꯥꯝꯕꯅꯤꯗ ꯑꯗꯣ
ꯑꯗꯨꯅꯦ ꯑꯩꯗꯤ ꯁꯨꯄꯝ ꯄꯥꯝꯗꯩ ꯀꯩꯅꯣ ꯏꯀꯥꯏꯗ꯭ꯔꯣ ꯃꯤ ꯑꯩ ꯈꯪ